ꯇꯥꯔꯦ ꯇꯥꯔꯦ
ꯃꯤꯡꯁꯦ ꯌꯥꯝ ꯐꯖ ꯂꯩꯔꯝꯃꯦ ꯀꯅꯥꯅ ꯊꯣꯟꯕꯤꯕ ꯃꯤꯡꯅꯣ
ꯑꯗꯨꯝ ꯈꯪꯗꯦ ꯑꯩ ꯑꯗꯨꯝ ꯊꯣꯟꯖꯤꯟꯈꯤꯕꯅꯦ ꯑꯩꯁꯨ ꯒ꯭ꯌꯥꯟ ꯇꯥꯍꯧꯗ꯭ꯔꯦ
ꯌꯥꯝ ꯌꯥꯝ ꯐꯖꯕ ꯃꯤꯡ ꯍꯥꯏꯗꯨ ꯑꯣꯏꯕ ꯍꯥꯏꯇꯥꯔꯦ
ꯑꯩꯕꯨ ꯀꯥꯎꯕ ꯀꯥꯎꯈ꯭ꯔꯦ ꯀꯔꯤ ꯃꯤꯡ ꯊꯣꯡꯈꯤꯕꯅꯣ ꯀꯔꯤꯃꯥꯏ ꯊꯣꯂꯛꯀꯦ ꯃꯤꯡꯗꯕ
ꯁꯤꯒꯤꯁꯦ ꯀꯤ ꯔꯟ ꯍꯥꯏꯔꯒ ꯊꯣꯛꯂꯛꯑꯦꯕꯀꯣ ꯌꯥꯝ ꯐꯖꯩꯌꯦ ꯃꯤꯡꯁꯦ ꯑꯗꯨꯅꯦ ꯏꯇꯣꯞ ꯇꯣꯞꯄ ꯍꯥꯏꯇꯥꯔꯦ ꯌꯥꯝꯅ ꯅꯍꯥꯟꯈꯩ ꯇꯥꯗꯕ ꯃꯤꯡꯗꯣ ꯑꯣꯏꯕ ꯑꯗꯨꯒꯤꯅꯤꯗ
ꯑꯣ ꯑꯩꯒꯤ ꯅꯉꯣꯟꯗꯗꯤ ꯍꯥꯏꯔꯒꯦ ꯃꯦꯠꯇꯨꯕꯨꯗꯤ ꯍꯥꯏꯒꯅꯨꯀꯣ ꯑꯗꯣ ꯍꯥꯏꯗꯣꯛꯀꯅꯨꯗꯤ ꯍꯥꯏꯕꯅꯦ ꯃꯤꯗ ꯑꯗꯣ ꯐꯗꯤ ꯐꯠꯇꯦꯕ ꯑꯩꯉꯣꯟꯗꯁꯨ ꯀꯧꯕ ꯌꯥꯗꯦꯕ ꯁꯤꯒꯨꯝꯕꯁꯦ ꯍꯥꯏꯗꯤ ꯄꯣꯠꯁꯦ ꯀꯩꯒꯤꯅꯣ ꯈꯪꯗꯦꯕꯀꯣ ꯀꯨꯊꯤꯗ ꯌꯥꯎꯕ ꯃꯤꯡꯅꯦꯕ ꯑꯩꯒꯤ ꯀꯨꯊꯤꯒꯤ ꯃꯤꯡꯗꯣ ꯅꯪ ꯁꯤ ꯂꯩꯗꯅ ꯑꯃ ꯀꯊꯤꯒꯤ ꯃꯤꯡ ꯑꯗꯨꯒꯤ ꯀꯊꯤꯒꯤ ꯃꯤꯡꯅꯦꯕ ꯍꯧꯖꯤꯛꯀꯤꯗꯣ ꯑꯩꯅ ꯀꯣ ꯍꯥꯞꯆꯤꯟꯕꯅꯤꯅ ꯃꯤꯡꯗꯣ ꯊꯣꯐꯝꯝ ꯈꯪꯗ꯭ꯔꯕ ꯑꯗꯨꯒꯤ
ꯁꯤꯒꯤ ꯃꯤꯡ ꯑꯣꯏꯔꯁꯨ ꯌꯥꯝ ꯐꯖꯅ ꯊꯣꯛꯄꯗ ꯑꯣꯏꯈ꯭ꯔꯦ ꯌꯥꯝ ꯆꯥꯟꯅꯔꯦ ꯑꯗꯨꯅ
ꯑꯣ
ꯁꯣꯝꯒꯤꯁꯨ ꯀ ꯃꯤꯡ ꯂꯩꯔꯝꯒꯅꯤ ꯀꯃꯥꯏ ꯀꯩ ꯀꯧꯒꯦ ꯈꯪꯕꯤꯕ꯭ꯔꯣ ꯁꯦ ꯑꯩꯗꯤ ꯅꯤꯡꯗꯤ ꯅꯤꯡꯁꯤꯡꯗ꯭ꯔꯦ ꯀꯩ ꯍꯥꯏ ꯂꯩꯖꯥꯠꯅꯣ ꯈꯪꯗ꯭ꯔꯦ ꯄ꯭ꯔꯤꯊꯤꯕꯤꯒꯤ ꯃꯤꯡ ꯑꯗꯣ ꯑꯗꯣ ꯈꯪꯗꯦ ꯍꯧꯖꯤꯛ ꯍꯧꯖꯤꯛ ꯊꯣꯜꯂꯤꯕ ꯃꯤꯡꯁꯤꯁꯨ ꯄꯥꯝꯗ꯭ꯦꯕꯀꯣ ꯄꯥꯝꯃꯕꯗꯤ
ꯑꯗꯨꯝ ꯆꯥꯅꯩꯗ ꯍꯧꯖꯤꯛ ꯊꯣꯜꯂꯤꯕ ꯃꯤꯡꯁꯤꯁꯨ ꯑꯗꯨꯝ ꯅꯪꯒ ꯑꯗꯨꯝ ꯍꯥꯏꯗꯤ ꯄꯥꯔꯁꯣꯅꯦꯂꯤꯇꯤ ꯑꯣꯏꯒꯦꯔꯥ ꯀꯩ ꯑꯣꯏꯒꯦꯔꯥꯀꯣ ꯑꯗꯨꯝ ꯆꯥꯅꯩꯑꯕ ꯑꯗꯨꯒ ꯑꯩꯒꯤꯁꯤꯗꯤ ꯍꯥꯏꯗꯤ ꯄꯨꯊꯤꯗꯪ ꯊꯣꯟꯕ ꯃꯤꯡꯁꯦ ꯀꯧꯒꯅꯨ ꯈꯣꯠꯀꯅꯨ ꯍꯥꯐꯠꯇꯦ ꯈꯣꯠꯇꯦ ꯍꯥꯏꯗꯅ
ꯍꯥꯏꯗꯅ ꯅꯦ ꯍꯣꯏ ꯑꯗꯨ ꯑꯣꯏꯔꯦ ꯑꯗꯣ ꯍꯧꯖꯤꯛꯀꯥꯟꯁꯤꯕꯨ ꯕꯣꯟꯁꯤꯕꯨ ꯀꯅꯥꯅ ꯍꯦꯟꯅ ꯀꯩꯅꯣ ꯇꯧꯔꯤꯒꯦ ꯃꯥꯡꯖꯤꯟ ꯊꯥꯔꯤꯒꯦ ꯑꯗꯒꯤ ꯁꯣꯝꯅ ꯁꯞꯄꯣꯔꯠ ꯇꯧꯔꯤꯕ ꯇꯤꯝꯁꯤꯅ ꯀꯅꯥ ꯑꯣꯏꯗꯣꯏꯅꯣ ꯍꯥꯏꯕꯤꯌꯨꯅꯦ
ꯍꯧꯖꯤꯛꯇꯤ ꯑꯃꯨꯛ ꯁꯨꯝ ꯀ꯭ꯋꯥꯂꯤꯐꯥꯏꯌꯤꯡ ꯔꯥꯎꯟꯅꯤꯅ ꯀꯩꯁꯨ ꯌꯥꯝꯅ ꯀꯩꯅꯣ ꯇꯧꯗ꯭ꯔꯤ ꯑꯃꯅ ꯐꯩ ꯑꯃꯅ ꯐꯠꯇꯦ ꯍꯥꯏꯕ ꯑꯃ ꯂꯩꯇꯦꯀꯣ ꯑꯅꯝꯕ ꯍꯧꯖꯤꯛ ꯀꯩꯅꯣ ꯇꯧꯔꯒ ꯃꯦꯠꯁ ꯑꯃꯃꯝꯈꯛꯇ ꯁꯥꯟꯅꯔꯤꯕꯅꯤꯅꯀꯣ ꯑꯩꯕꯨꯗꯤ ꯗꯤ ꯑꯥꯔꯖꯦꯟꯇꯤꯅꯥꯅ ꯄꯥꯝꯕꯅꯤꯅ ꯑꯥꯔꯖꯦꯟꯇꯤꯅꯥꯗ ꯁꯞꯄꯣꯔꯠ
ꯗ ꯁꯞꯄꯣꯔꯠ ꯇꯧꯋꯦ ꯑꯗꯣ ꯃꯊꯪ ꯃꯦꯠꯁꯁꯦ ꯗꯦꯠ ꯀꯌꯥꯅꯣ ꯇ꯭ꯋꯦꯟꯇꯤ ꯇꯨ ꯑꯗꯨꯋꯥꯏ ꯂꯩꯗꯅꯦ ꯑꯗꯨꯗꯪ ꯃꯣꯏ ꯌꯦꯡꯕ ꯍꯥꯏꯅꯦ ꯅꯪꯗꯤ ꯌꯦꯡꯕ꯭ꯔꯣ ꯌꯦꯡꯗꯕ ꯐꯠꯕ ꯁꯨꯃꯥꯏꯅ ꯇꯧꯒꯦ ꯍꯧꯖꯤꯛꯀꯥꯟꯁꯤꯀꯣ ꯦ ꯕꯣꯜꯁꯦ ꯌꯥꯝ ꯀꯟꯅ ꯄꯥꯝꯕꯁꯨ ꯑꯣꯏꯔꯛꯇꯦ ꯍꯥꯏꯕꯗꯤ ꯄꯥꯝꯗꯕ ꯍꯥꯏꯁꯦ ꯑꯩꯅ ꯁꯥꯟꯅꯖꯗ꯭ꯔꯒꯁꯨ ꯌꯦꯡꯕꯕꯨ ꯁꯤ ꯑꯗꯨꯝ ꯌꯦꯡꯕꯤ ꯌꯦꯡꯉꯛꯄꯅꯦꯕ ꯑꯩꯁꯦ ꯑꯗꯨ ꯇꯧꯕꯁꯤꯗ ꯀꯃꯥꯏꯅ ꯇꯧꯒꯦꯅ ꯍꯧꯖꯤꯛꯁꯤꯅ ꯑꯩꯈꯣꯏꯒꯤ ꯅꯣꯡꯉꯥꯂꯒ ꯑꯗꯨꯗ ꯑꯃꯨꯛ ꯊꯕꯛ ꯆꯠꯀꯗꯕꯅꯤꯅꯅꯦ ꯕꯣꯜꯁꯤꯅ ꯑꯃꯨꯛ ꯑꯅꯝꯕꯗ ꯂꯣꯏꯅ ꯑꯍꯤꯡꯒꯨꯝꯕ ꯅꯣꯡꯉꯥꯜꯂꯝꯗꯥꯏꯒꯨꯝꯕ ꯁꯨꯝ ꯇꯥꯕꯅꯤꯅ ꯑꯗꯨꯗ ꯌꯦꯡꯉꯒ ꯂꯩꯊꯣꯛꯇꯧꯁꯦ ꯑꯩꯁꯦ ꯌꯦꯡꯒꯤꯗꯩꯕꯨꯗꯤ ꯑꯗꯨꯝ ꯌꯥꯗꯣꯏꯅꯦꯕ ꯑꯗꯨꯒꯁꯨ ꯅꯣꯡꯉꯥꯜꯂꯒ ꯑꯃꯨꯛ ꯇꯨꯝꯅꯤꯡꯒꯗ꯭ꯔꯥ ꯍꯌꯦꯡ ꯊꯕꯛ ꯇꯧꯕꯗꯨꯗ ꯀꯩꯅꯣ ꯇꯧꯕ ꯉꯝꯃꯣꯏꯗ꯭ꯔꯥ ꯑꯗꯨꯒꯨꯝꯕꯗꯨ ꯁꯨꯝ ꯈꯟꯕꯒꯤꯅꯦ ꯏꯁꯥꯁꯦ ꯑꯗꯨ ꯌꯦꯡꯗꯕ ꯑꯗꯨꯅꯤꯅ ꯑꯗꯣ ꯅꯪꯗꯤ ꯑꯗꯨꯝ ꯌꯦꯡꯕ꯭ꯔꯣ ꯀꯃꯥꯏꯅ ꯇꯧꯒꯦ
ꯑ ꯑꯩꯁꯨ ꯌꯦꯡꯕꯗꯤ ꯌꯥꯝ ꯌꯦꯡꯕꯗꯤ ꯅꯠꯇꯦ ꯑꯩꯅ ꯄꯥꯝꯕ ꯃꯦꯠꯁ ꯍꯥꯏꯗꯤ ꯑꯩꯅ ꯀꯟꯇ꯭ꯔꯤ ꯄꯥꯝꯕ ꯈꯔ ꯃꯃꯤꯡ ꯂꯩꯕ ꯑꯩꯅ ꯁꯨꯝ ꯑꯦ ꯁꯤꯗꯤ ꯐꯖꯔꯝꯗꯧ ꯃꯥꯜꯂꯦ ꯈꯟꯕꯗꯣ ꯑꯗꯨꯒꯨꯝꯕ ꯈꯛꯇ ꯌꯦꯡꯉꯦ ꯑꯩꯁꯨ ꯊꯕꯛ ꯆꯠꯄꯅꯤꯅ ꯃꯣꯏꯗꯤ ꯑꯅꯝꯕꯅꯁꯨ ꯄꯨꯡ ꯀꯩꯅꯣ ꯇꯔꯨꯛꯇꯒꯤ ꯍ ꯌꯥꯎꯏꯤ ꯑꯗꯒꯤ ꯑꯌꯨꯛꯀꯤ ꯄꯨꯡ ꯃꯥꯄꯟꯗꯒꯤ ꯍꯧꯕ ꯌꯥꯎꯏ ꯑꯅꯝꯕꯅ ꯅꯨꯃꯤꯗꯥꯡꯒꯤꯅ ꯑꯃꯨꯛ ꯄꯨꯡ ꯇꯔꯥ ꯑꯗꯨꯋꯥꯏꯗ ꯍꯧꯋꯦ ꯑꯩꯒꯤꯗꯤ ꯇꯨꯝꯕ ꯃꯇꯝꯗꯤ ꯐꯔꯛ ꯇꯥꯏꯕ ꯑꯗꯨꯗꯤ ꯊꯕꯛ ꯆꯠꯄꯅꯤꯅꯀꯣ ꯑꯗꯨꯁꯨ ꯑꯩꯁꯨ ꯑꯗꯨꯃꯥꯏꯅ ꯇꯧꯋꯦ ꯑꯗꯣ ꯑꯩꯁꯨ ꯐꯨꯠꯕꯣꯜꯁꯤ ꯌꯥꯝ ꯑꯣꯏꯗꯦ ꯑꯗꯨ ꯁꯨꯝ ꯍꯥꯟꯅꯗꯤ ꯈꯔꯗꯤ ꯁꯥꯟꯅꯔꯛꯑꯦꯕꯀꯣ ꯑꯗꯨ ꯑꯉꯥꯡ ꯑꯣꯏꯔꯤꯉꯩꯗ ꯑꯗꯣ ꯅꯥꯏꯟ ꯇꯦꯟ ꯑꯦꯂꯕꯦꯟ ꯇꯨꯌꯦꯦꯜꯞ ꯌꯧꯔꯛꯄꯗꯤ ꯁꯥꯟꯅꯈꯤꯗ꯭ꯔꯦ ꯍꯥꯏꯗꯤ ꯈꯣꯡ ꯈꯨꯠ ꯁꯨꯝ ꯍꯥꯏꯗꯤꯀꯣ ꯍꯥꯏꯗꯤ ꯑꯗꯨꯀꯥꯟꯗꯗꯤ ꯌꯣꯒ ꯆꯠꯂꯤꯕꯅꯤꯅ ꯑꯃꯨꯛ ꯀꯦꯛꯄ ꯈꯣꯠꯄ ꯇꯧꯒꯅꯤꯅ ꯁꯨꯝ ꯀꯤꯕꯗꯒꯤ ꯑꯗꯨꯝ ꯁ
ꯑ ꯑꯗꯨꯝ ꯁꯥꯟꯅꯈꯤꯗ꯭ꯔꯦ ꯑ ꯑꯩꯁꯨ ꯌꯥꯝ ꯁꯥꯟꯅꯕ ꯌꯥꯝ ꯍꯩꯕꯗꯤ ꯑꯣꯏꯗꯦ ꯁꯨꯝ ꯑꯗꯨꯝ ꯄꯥꯔꯇꯤꯁꯤꯄꯦꯠ ꯇꯧꯔꯤꯕ ꯍꯥꯏꯕꯗꯨꯅꯦ ꯑꯗꯨ ꯅꯪ ꯁꯥꯟꯅꯕꯦ ꯀꯃꯥꯏ ꯇꯧꯒꯦ ꯑꯩꯁꯦ ꯑꯩꯈꯣꯏꯅ ꯑꯃꯨꯛ ꯀꯃꯥꯏꯅ ꯇꯧꯒꯦꯅ ꯁꯥꯟꯅꯕ ꯑꯩꯈꯣꯏꯁꯦ ꯈꯪꯗꯦ ꯑꯩꯁꯦ ꯑꯗꯨꯝ ꯈꯤꯇꯪ ꯏꯀꯥꯏ ꯊꯤꯒꯟꯕꯗꯨ ꯑꯣꯏꯌꯦꯕꯀꯣ ꯑꯩꯅ ꯍꯩꯐꯥꯠꯇꯕ ꯄꯣꯠꯇꯗꯤ ꯑꯗꯨꯝ ꯁꯥꯟꯅꯕꯒꯨꯝꯕꯁꯦ ꯌꯥꯝꯅ ꯏꯀꯥꯏꯖꯕꯗꯣ ꯃꯤꯅ ꯎꯔꯒ ꯑꯗꯩ ꯃꯤꯅ ꯀꯩ ꯍꯥꯏꯒꯅꯤꯒꯨꯝꯕ ꯑꯗꯨꯝ ꯈꯟꯕꯗꯣ ꯑꯗꯨꯅ ꯄꯥꯝꯃꯒꯁꯨ ꯉꯁꯥꯏꯒꯤ ꯍꯩꯕꯁꯦ ꯍꯩꯐꯥꯠꯇꯕꯅꯤꯅ ꯑꯗꯒꯤ ꯁꯨꯝ ꯏꯃꯥꯟꯅꯕ ꯃꯁꯦꯟ ꯁꯥꯟꯅꯕꯗꯨꯕꯨ ꯑꯣꯏꯔꯣ ꯑꯩꯈꯣꯏꯒꯤ ꯈꯨꯄꯥꯛꯥꯛ ꯈꯥꯏꯗꯣꯛꯂꯀꯥꯟꯁꯤꯗ ꯁꯨꯝ ꯂꯩꯗꯅ ꯍꯩ ꯐꯥꯠꯇꯕꯅꯤꯅ ꯌꯥꯎꯍꯟ ꯃꯣꯏꯒꯤ ꯇꯤꯝꯗ ꯌꯥꯎꯍꯟꯅꯤꯡꯗꯕꯒꯨꯝꯕ ꯑꯗꯨꯃꯥꯏꯅ ꯁꯨꯝ ꯇꯧꯕꯗꯣ ꯇꯧꯕꯗꯨꯅ ꯏꯁꯥꯅꯁꯨ ꯁꯨꯝ ꯈꯤꯇꯪ ꯏꯀꯥꯏꯕ ꯊꯤꯒꯜꯂꯦꯕ ꯍꯥꯏꯕꯗꯤ ꯍꯩꯇꯕ ꯄꯣꯠꯇ ꯇꯗꯤ ꯍꯥꯏꯇꯥꯔꯦ ꯑꯗꯨꯅꯁꯨ ꯁꯨꯝ ꯕꯦꯦꯛꯁꯦ ꯈꯤꯇꯪ ꯈꯤꯇꯪ ꯁꯨꯝ ꯍꯟꯕ ꯁꯨꯝ ꯍꯟꯕ ꯑꯗꯨꯃꯥꯏꯅ ꯁꯨꯝ ꯇꯧꯕꯗꯒꯤ ꯇꯧꯕꯅꯦ ꯕꯣꯜꯗꯤ ꯌꯥꯝ ꯄꯥꯝꯃꯦꯕ ꯑꯩꯈꯣꯏ ꯑꯩꯈꯣꯏ ꯏꯃꯨꯡ ꯃꯤ ꯃꯈꯩ ꯑꯣꯏꯅ ꯍꯥꯏꯔꯒꯗꯤ ꯑꯗꯨꯅ ꯑꯗꯨꯝ ꯇꯦꯛ ꯇꯦꯛꯇꯤ ꯁꯥꯟꯅꯗꯤ ꯁꯥꯟꯅꯔꯝꯃꯦꯕ ꯑꯉꯥꯡ ꯑꯣꯏꯔꯤꯉꯩꯗꯗꯤꯀꯣ ꯑꯗꯒꯤ ꯁꯨꯝ ꯉꯁꯥꯏꯒꯤ ꯍꯩ ꯍꯩꯔꯛꯇꯕꯗꯨꯅꯦ ꯑꯗꯒꯤ ꯃꯤꯅ ꯁꯨꯝ ꯍꯥꯏꯗꯤ ꯍꯩ ꯐꯥꯠꯇꯕꯒꯤ ꯁꯥꯟꯅꯔꯒꯁꯨ ꯀꯤꯞꯄꯔꯒꯨꯝꯕ ꯂꯩꯍꯟꯕꯅꯤ ꯈꯪꯗꯦ ꯅꯠꯇ꯭ꯔꯒ ꯃꯃꯤꯡꯗꯤ ꯑꯗꯨꯝ ꯌꯥꯎꯗꯕ ꯌꯥꯗꯦ ꯍꯥꯏꯕꯒꯤ ꯃꯉꯗ ꯇꯧꯅꯤꯡꯪꯉꯛꯄꯗꯣ ꯑꯗꯨꯃꯥꯏꯅ ꯁꯨꯝ ꯇꯧꯔꯛꯄꯗꯒꯤꯗꯤ ꯊꯥꯗꯣꯛ ꯈ꯭ꯔꯦꯕ ꯑꯩꯁꯨ ꯀꯩꯁꯨ ꯁꯥꯟꯅꯈꯤꯗ꯭ꯔꯦꯕꯀꯣ ꯑꯗꯣ ꯑꯗꯨꯃꯥꯏꯅ ꯇꯧꯕ ꯑꯩꯈꯣꯏꯅ ꯑꯗꯨꯒꯝ ꯌꯦꯡꯕꯕꯨꯗꯤ ꯑꯗꯨꯝ ꯄꯥꯝꯃꯦꯕꯀꯣ ꯑꯗꯨꯝ ꯌꯦꯡꯉꯛꯑꯦ ꯊꯥꯏꯅꯁꯨ ꯍꯧꯖꯤꯛꯇꯕꯨ ꯉꯁꯥꯏꯒꯤ ꯑ ꯍꯥꯏꯁꯦ ꯊꯕꯛ ꯀꯩꯀꯥ ꯁꯨꯝ ꯉꯝꯗꯕꯒꯤ ꯑꯗꯨꯃꯥꯏꯅꯡꯉꯤ ꯐꯖꯕꯒꯤ ꯋꯥꯅꯦꯕ ꯑꯗꯨꯒ ꯌꯦꯡꯉꯦ ꯍꯥꯏꯔꯒꯁꯨ ꯉꯁꯥꯏꯒꯤ ꯑꯁꯤꯃꯗꯤ ꯍꯥꯏꯔꯒ ꯃꯤ ꯐꯨꯅꯗꯕꯩ ꯇꯥꯏꯞ ꯇꯒ ꯃꯤꯆꯪꯒ ꯆꯪꯉꯒ ꯌꯦꯡꯕꯗꯣ ꯑꯗꯨꯃꯥꯏꯅꯗꯤ ꯅꯠꯇꯦ ꯑꯗꯨꯝ ꯖꯁ ꯉꯁꯥꯏ ꯍꯥꯏꯔꯤꯕ ꯑꯗꯨꯃꯥꯏꯅ ꯁꯦꯃꯤꯐꯥꯏꯅꯦꯜꯒꯨꯝꯕ ꯐꯥꯏꯅꯦꯜꯒꯨꯝꯕꯗꯗꯤ ꯑꯗꯨꯝ ꯌꯦꯡꯕꯗꯣ ꯑꯗꯨꯃꯥꯏꯅ ꯇꯧꯋꯦꯕ ꯑꯗꯨꯒ ꯍꯣꯏ ꯏꯁꯥꯒꯤ ꯑꯣꯏꯅ ꯌꯥꯝ ꯀꯟꯅ ꯁꯞꯄꯣꯔꯠ ꯇꯧꯗꯦ ꯍꯥꯏꯔꯒꯁꯨ ꯄꯥꯝꯕꯕꯨꯗꯤ ꯔꯣꯅꯥꯜꯗꯣ ꯄꯥꯝꯃꯦꯀꯣ ꯑꯗꯨꯝ ꯈꯪꯗꯦ ꯑꯩꯒꯤ ꯑꯣꯏꯅꯅꯤꯀꯣ ꯁꯨꯝ ꯍꯥꯏꯕꯗꯤ ꯑ ꯑꯩꯒ ꯑꯗꯨꯃꯥꯏꯅ ꯄꯥꯝꯃꯦ ꯑꯗꯨꯒꯁꯨ ꯌꯥꯝ ꯀꯟꯅ ꯃꯤ ꯐꯨꯅꯔꯒꯦ ꯍꯥꯠꯇꯣꯛꯅꯔꯒꯦ ꯍꯥꯏꯕꯒꯤ ꯃꯑꯣꯡꯗ ꯑꯗꯨꯃꯥꯏꯅ ꯁꯞꯄꯣꯔꯠ ꯇꯧꯕꯃꯛꯇꯤ ꯅꯠꯇꯦꯕꯀꯣ ꯁꯨꯝ ꯄꯥꯝꯖꯕꯗꯨꯒꯤ ꯍꯥꯏꯕ ꯋꯥꯅꯤ ꯑꯗꯣ ꯁꯣꯝꯅ ꯑꯥꯔꯖꯦꯟꯇꯤꯅꯥ ꯄꯥꯝꯕꯤꯔꯤꯁꯤꯕꯨ ꯀꯅꯥ ꯌꯥꯎꯕ ꯃꯤꯑꯣꯏ ꯀꯣꯏꯩꯅꯣ
ꯑꯩꯁ ꯑꯥꯔꯖꯦꯟꯇ ꯌꯥꯎꯔꯤꯁꯦ ꯃꯔꯨꯏ ꯑꯣꯏꯅ ꯃꯦꯁꯤ ꯍꯣꯏ ꯌꯥꯎꯕꯒꯤꯅꯦ ꯑꯗꯨꯝ ꯍꯥꯏꯗꯤ ꯅꯍꯥꯟꯋꯥꯏꯗꯒꯤꯁꯨ ꯑꯗꯨꯝ ꯑꯩꯗꯤ ꯌꯦꯡꯉꯦꯕꯀꯣ ꯑꯥꯔꯖꯦꯟꯇꯤꯅꯥꯁꯦ ꯑꯗꯨꯅ ꯎꯝ ꯑꯁ ꯅꯍꯥꯟꯋꯥꯏ ꯀꯞꯄꯒ ꯌꯥꯎꯈ꯭ꯔ ꯄꯣꯠꯅꯤꯗ ꯃꯦꯁꯤ ꯍꯣꯏ ꯀꯨꯠ ꯊꯣꯏꯗꯀꯥꯟꯗ ꯇꯨ ꯊꯥꯎꯖꯟ ꯁꯤꯛꯁꯇꯤꯟ ꯑꯗꯨꯋꯥꯏꯗ ꯃꯦꯇ꯭ꯔꯤꯛ ꯂꯣꯏꯔꯛꯄ ꯌꯦ ꯆꯍꯤ ꯑꯃ ꯀꯞꯄꯒꯤ ꯃꯦꯗꯤꯀꯦꯜ ꯀꯟꯅ ꯊꯥꯔꯤꯉꯩ ꯃꯅꯨꯡꯗꯣ ꯑꯗꯨ ꯀꯥꯟꯗꯨꯗꯒ ꯑꯁ ꯑꯗꯨꯝ ꯀꯣꯄꯥꯁꯤꯀꯣ ꯆꯍꯤꯒꯤ ꯑꯗꯨꯝ ꯇꯧꯕꯁꯦ ꯍꯥꯏꯗꯤ ꯆꯍꯤ ꯑꯅꯤ ꯑꯅꯤ ꯂꯩꯔꯒꯔ ꯑꯍꯨꯝ ꯑꯍꯨꯝ ꯂꯩꯔꯒ ꯇꯧꯕꯅꯦꯕ ꯃꯣꯏ ꯀꯞꯁꯦ ꯑꯗꯨꯝ ꯍꯥꯏꯗꯤ ꯑꯅꯝꯕꯅ ꯃꯦꯁꯤ ꯌꯥꯎꯕꯁꯦ ꯄꯣꯕ ꯍꯥꯏꯇꯥꯔꯦꯗꯤ ꯂꯥꯁꯀꯤ ꯐꯥꯏꯅꯦꯜꯁꯤꯗ ꯑꯗꯨ ꯑꯗꯨ ꯅꯦꯕ ꯑꯁ ꯑꯍꯥꯟꯕ ꯑꯀꯣꯟꯕꯩꯗꯨꯗ ꯑꯗꯨꯝ ꯄꯦꯅꯥꯜꯇꯤꯒꯨꯝꯕꯁꯤꯗ ꯍꯦꯛꯇ ꯄꯣꯍꯧꯕ ꯑꯗꯨꯒꯤ ꯑꯁ ꯑꯗꯨꯏ ꯃꯇꯝ ꯀꯞꯄꯅꯦ ꯑꯗꯨꯒꯤ ꯑꯗꯨꯒꯤ ꯑꯣꯜꯂꯛꯄ ꯁꯤꯗ ꯀꯩꯅꯣꯗꯣ ꯀꯞꯇꯨꯗꯕꯨꯗꯤ ꯃꯣꯏꯅ ꯊꯣꯏꯈ꯭ꯔꯦꯕꯀꯣ ꯑꯗꯨꯗꯩꯕꯨꯗꯤ ꯑꯁ ꯃꯥꯅ ꯄꯨꯔꯥ ꯅꯦꯇꯥꯔꯦ ꯑꯗꯨꯀꯥꯟꯗ ꯃꯥ ꯑ ꯀꯣꯄꯥꯁꯨ ꯀꯥꯎꯒꯤ
ꯃꯥꯁꯨ ꯀꯥꯎꯈꯤꯗ꯭ꯔꯦꯕ ꯑꯗꯨꯗꯩ ꯑꯗꯨꯝ ꯑꯥ ꯑꯗꯨ ꯀꯥꯟꯗ ꯈꯔ ꯐꯩ ꯑꯗꯨꯒ꯫ ꯍꯣꯏ ꯍꯥꯏꯔꯛꯑꯣ ꯌꯥꯔꯦ꯫ ꯑꯗꯨ ꯍꯥꯏꯔꯒ ꯀꯩꯅꯣ ꯉꯔꯥꯡ ꯅꯍꯥꯟꯗꯣ ꯌꯣꯒꯁꯦ ꯌꯣꯒꯒꯤ ꯀꯩꯅꯣ ꯑꯃ ꯐꯪꯁꯟꯒꯨꯝꯕ ꯃꯆꯥꯒꯨꯝꯕ ꯑꯃ ꯇꯧꯅꯤ ꯍꯥꯏꯕ ꯍꯥꯏꯔꯞ ꯇꯥꯈꯤꯕ ꯍꯟꯗꯛ ꯂꯥꯛꯏꯕ ꯍꯌꯦꯡꯁꯨ ꯑꯣꯏꯗꯧ ꯃꯥꯜꯂꯣ ꯁꯟꯗꯦꯁꯤꯗ ꯑꯣꯏꯗꯧ ꯃꯥꯜꯂꯣ ꯑꯗꯨ ꯀꯃꯥꯏꯅ ꯇꯧꯈ꯭ꯔꯒꯦ ꯀꯃꯥꯏꯅ ꯇꯧꯒꯅꯣ꯫
ꯑꯣ ꯌꯣꯒꯁꯦ ꯁꯨꯃꯥꯏꯅ ꯇꯧꯕꯅꯦ ꯑꯩꯈꯣꯏ ꯌꯣꯒꯗꯦ ꯇꯧꯗ꯭ꯔꯤꯉꯩꯗ ꯇ꯭ꯋꯦꯟꯇꯤꯒ ꯐꯣꯔ ꯃꯟ ꯑꯥ ꯇ꯭ꯋꯦꯟꯇꯤ ꯐꯣꯔ ꯗꯦꯖ ꯍꯥꯏꯕ꯭ꯔꯥ ꯀꯩꯅꯣꯝ ꯍꯥꯏꯕꯅꯦꯕ ꯑꯗꯨꯒꯤ ꯐ꯭ꯔꯤ ꯑꯣꯏꯅ ꯀꯣꯔꯁ ꯑꯣꯏꯅ ꯇꯧꯕꯅꯦ ꯑꯗꯨꯗ ꯑꯗꯨꯝ ꯌꯥꯎꯅꯤꯡꯕ ꯀꯥꯡꯕꯨꯗ ꯇꯧꯔꯒ ꯑꯗꯨꯃꯥꯏꯅ ꯌꯥꯎꯍꯟꯕꯅꯦꯕꯀꯣ꯫ ꯑꯗꯣ ꯑꯁꯨꯝ ꯆꯨꯝꯅꯥꯡꯂꯣꯝꯗ ꯇꯧꯕꯅꯦ ꯃꯣꯏ ꯀꯝꯃꯨꯅꯤꯇꯤ ꯍꯣꯜꯗꯨꯗ ꯑꯗꯨꯝ ꯑꯌꯨꯛ ꯈꯨꯗꯤꯡꯒꯤ ꯄꯨꯡ ꯃꯉꯥꯗꯒꯤ ꯇꯧꯕꯅꯦ ꯑꯗꯣ ꯑꯩꯉꯣꯟꯗꯗꯤ ꯑꯩꯒꯤꯗꯤ ꯑꯃꯨꯛ ꯏꯟꯚꯥꯏꯇꯦꯁꯟ ꯐꯪꯗꯦꯕꯀꯣ ꯑꯦꯁꯣꯁꯤꯌꯦꯁꯟꯗꯨꯕꯨꯗꯤ ꯑꯩꯕꯨꯗꯤ ꯌꯥꯎꯕ ꯑꯣꯏ ꯇꯥꯔꯁꯨ ꯑꯗꯨꯅ ꯑꯩꯗꯤ ꯁꯣꯝꯗ ꯆꯠꯂꯔꯣꯏ ꯆꯠꯂꯒꯗꯤ ꯑꯩ ꯑꯦꯝ_ꯌꯨ ꯒꯤ ꯑꯩꯒꯤ꯫
ꯑꯩꯒꯤ꯫
ꯇꯝꯃꯛꯄ ꯃꯐꯝꯗꯣ ꯑꯗꯨꯗ ꯑꯣꯏꯅ ꯌꯥꯎꯒꯅꯤ ꯌꯥꯎꯔꯒꯗꯤꯀꯣ ꯁꯤꯗ ꯃꯣꯏ ꯁꯤꯗꯕꯨꯗꯤ ꯐꯨꯔꯤꯠ ꯇꯤꯀꯦꯠ ꯄꯤꯔꯒ ꯇꯧꯅꯤ ꯍꯥꯏꯕꯅꯦꯕꯀꯣ ꯑꯗꯨ ꯑꯣꯖꯥ ꯑꯩꯈꯣꯏ ꯑꯣꯖꯥ ꯍꯣꯏ ꯑꯗꯒꯤ ꯃꯃꯥꯡꯒꯤ ꯏꯆꯦꯖꯕꯨꯇꯥꯥ ꯍꯣꯏ ꯇꯧꯔꯒ ꯇꯧꯕꯅꯦ ꯃꯣꯏꯁꯨ ꯏꯁꯄꯣꯟꯁꯔ ꯑꯣꯏꯅ ꯇꯧꯕ꯭ꯔꯥ ꯈꯪꯗꯦ ꯃꯣꯏꯒꯤ ꯑꯌꯨꯁꯀꯤ ꯑꯣꯏꯅ꯫ ꯑꯗꯨꯅ ꯑꯗꯨꯅꯁꯨ
ꯑꯗꯨꯅꯁꯨ ꯑꯣꯏꯕ꯭ꯔꯥ ꯈꯪꯗꯦꯕ ꯄꯩꯁꯥꯗꯨ ꯑꯩꯈꯣꯏ ꯌꯥꯎꯔꯒꯗꯤ ꯑꯃꯨꯛ ꯑꯩꯈꯣꯏꯗ ꯑꯃꯨꯛ ꯈꯥꯏꯗꯣꯛꯇꯣꯏꯅꯤꯗꯅꯀꯣ ꯄꯣꯠꯇꯣ ꯑꯗꯨꯅ ꯃꯣꯏꯁꯤꯁꯨ ꯈꯜꯂꯝꯒꯅꯦꯕ ꯑꯗꯨꯒꯤ ꯑꯩꯉꯣꯟꯗ ꯏꯟꯚꯥꯏꯇꯦꯁꯟ ꯄꯤꯔꯛꯇ꯭ꯔꯤꯕ ꯀꯩꯒꯤꯅꯣ ꯈꯪꯗ꯭ꯔꯦ ꯑꯗꯨꯝ ꯑꯩꯈꯣꯏꯒꯤ ꯁꯦꯅꯤꯌꯔ ꯃꯌꯥꯝꯕꯨꯗꯤ ꯃꯣꯏ ꯁꯦꯅꯤꯌꯔ ꯍꯥꯏꯕꯗꯤꯀꯣ ꯁꯨꯝ ꯍꯥꯏꯗꯤ ꯁꯦꯅꯤꯌꯔ ꯄ꯭ꯔꯦꯛꯇꯤꯁꯅꯔ ꯍꯥꯏꯕꯅꯤꯀꯣ꯫ ꯑꯗꯨꯝ ꯌꯥꯎꯋꯦ ꯃꯣꯏ ꯀꯀꯥ ꯑꯩꯈꯣꯏ ꯃꯌꯥꯝ ꯑꯗꯨꯃꯥꯏꯅ ꯇꯧꯕꯅꯦ ꯑ ꯍꯌꯦꯡꯗꯤ ꯇꯧꯔꯔꯅꯤ ꯍꯌꯦꯡ ꯑꯗꯨꯝ ꯑꯃ ꯑꯁꯨꯝ ꯀꯝꯃꯨꯅꯤꯇꯤ ꯍꯣꯜꯗꯨ ꯇꯧꯅꯦꯅ ꯍꯥꯏꯕꯅꯦ ꯑꯣ ꯑꯗꯨ ꯍꯥꯏꯔ ꯑꯗꯨꯒ ꯑꯩ ꯈꯪꯕꯨꯗꯤ ꯈꯪꯗ꯭ꯔꯦ ꯌꯣꯒ ꯗꯦꯁꯤꯅ ꯀꯔꯝ ꯀꯥꯟꯗ ꯇꯥꯏꯅꯣ ꯑꯗꯨꯒ ꯃꯣꯏꯕꯨꯗꯤ ꯍꯌꯦꯡ ꯇꯧꯔꯅꯤ ꯍꯥꯏꯔꯦ ꯑꯗꯨ ꯅꯪꯅ ꯍꯥꯟꯅ ꯇꯝꯃꯝꯕ ꯑꯥ ꯌꯨꯅꯤꯕꯔꯁꯤꯇꯤꯁꯤꯗꯗꯤ ꯇꯧꯕꯗ ꯌꯥꯎꯒꯅꯤ ꯍꯥꯏꯁꯤꯅ ꯑꯗꯨꯅ ꯀꯔꯝ ꯀꯥꯟꯗ ꯑꯣꯏꯗꯣꯏꯅꯣ ꯑꯗꯨꯒ ꯅꯣꯏꯒꯤ ꯑꯗꯨꯃꯥꯏꯅ ꯍꯥꯏꯕꯗꯤ ꯌꯥꯝ ꯆꯥꯎꯕ ꯆꯥꯎꯗꯕ ꯅꯠꯇꯕ ꯑꯗꯒꯤ ꯆꯞ ꯆꯥꯕ ꯑꯃꯥꯎꯟ꯫ ꯑꯗꯨ ꯍꯥꯏꯗ꯭ꯔꯃꯁꯨ ꯉꯁꯥꯏ ꯂꯩꯗꯅ ꯑꯗꯨꯃꯥꯏꯅ ꯑꯃꯨꯛꯇꯪ ꯌꯥꯎꯔꯨꯕꯁꯦ ꯍꯥꯏꯗꯤ ꯀꯌꯥ ꯀꯌꯥꯃꯨꯛ ꯁꯨꯝ ꯁꯥꯕꯤꯕ ꯌꯥꯎꯕꯒꯦ ꯑꯗꯨꯕꯗꯣ ꯍꯥꯏꯔꯞ ꯍꯥꯏꯕꯤꯌꯨ꯫
ꯍꯣꯏ ꯍꯥꯇꯨ ꯍꯧꯖꯤꯛꯀꯤ ꯑꯣꯏꯅꯗꯤ ꯌꯥꯝ ꯁꯥꯕꯗꯤ ꯑꯣꯏꯗꯦ ꯂꯨꯄꯥ ꯂꯤꯁꯤꯡ ꯑꯃꯃꯨꯛꯇꯤ ꯁꯥꯏꯌꯦꯀꯣ ꯏꯟꯁꯇ꯭ꯔꯛꯇꯔ ꯑꯃꯨꯃꯨꯛ ꯑꯩꯈꯣꯏꯅ ꯒꯥꯏꯗ ꯇꯧꯕꯤꯕꯒꯤ ꯑꯗꯨꯏ ꯅꯨꯃꯤꯠꯇꯨꯒꯤ ꯆꯠꯄꯒꯤꯀꯣ ꯑꯗꯨ ꯊꯣꯏꯅ ꯁꯥꯕꯗꯤ ꯑꯣꯏꯗꯦ ꯑꯗꯨꯒ ꯑꯗꯨꯝ ꯆꯍꯤ ꯆꯍꯤ ꯈꯨꯗꯤꯡꯒꯤ ꯑꯗꯨꯝ ꯁ꯭ꯀꯨꯜ ꯁ꯭ꯀꯨꯜꯅ ꯑꯗꯨꯝ ꯀꯧꯕꯅꯦ ꯍꯥꯏꯗꯤ ꯍꯧꯖꯤꯛꯀꯥꯟꯗꯤ ꯃꯣꯁ ꯁ꯭ꯀꯨꯜ ꯃꯈꯩꯒꯤ ꯂꯣꯏꯅ ꯍꯥꯞꯅꯔꯕꯅꯦꯕꯅꯦꯀꯣ ꯍꯥꯏꯗꯤ ꯃꯣꯗꯤꯅ ꯑꯃꯨꯛ ꯍꯥꯏꯗꯤ ꯀꯩꯅꯣꯗꯒꯤ ꯁꯦꯟꯇ꯭ꯔꯦꯜꯗꯒꯤ ꯍꯥꯏꯔꯛꯏꯗꯅꯀꯣ ꯍꯥꯏꯗꯤ ꯁꯦꯂꯦꯕ꯭ꯔꯦꯠ ꯇꯧ ꯈꯣꯠꯄꯒꯤ ꯑꯗꯨꯝ ꯄ꯭ꯔꯦꯁꯔ ꯂꯩꯕꯅꯤꯅꯀꯣ ꯑꯗꯨꯅ ꯁ꯭ꯋꯥꯏ ꯃꯈꯩ ꯂꯣꯏꯅ ꯇꯧꯕꯅꯦ ꯑꯗꯨꯒ ꯃꯣꯏ ꯑꯦꯁ_ꯄꯤ ꯃꯈꯩ ꯑꯗꯒꯤ ꯃꯣꯏ ꯀꯩꯅꯣ꯫ ꯃꯈꯩꯁꯨ ꯑꯗꯨꯝ ꯃꯣꯏꯒꯤ ꯇꯣꯉꯥꯟꯅ ꯑꯥ ꯀꯩꯅꯣ ꯇꯧꯋꯤꯗꯅ ꯌꯣꯒ ꯗꯦ ꯇꯧꯋꯤꯗꯅ ꯑꯗꯨꯗ ꯀꯧꯕꯁꯨ ꯌꯥꯎꯋꯦ ꯃꯣꯏꯁꯨ ꯑꯗꯨꯝ ꯃꯣꯏꯅ ꯀꯧꯔꯕꯨꯗꯤ ꯄꯩꯁꯥ ꯑꯗꯨꯝ ꯈꯔꯗꯤ ꯆꯥꯎꯔꯅꯤ ꯂꯨꯄꯥ ꯂꯤꯁꯤꯡ ꯑꯅꯤ ꯇꯔꯥ ꯑꯍꯨꯝꯗꯤ ꯑꯗꯨꯝ ꯑꯣꯏꯕꯅꯦ ꯑꯗꯨꯃꯥꯏꯅ ꯑꯣꯏꯌꯦ ꯑꯥ ꯑꯗꯨ ꯑꯗꯨꯒ ꯇ꯭ꯋꯦꯟꯇꯤ ꯐꯥꯔꯁ꯫ ꯅ ꯍꯥꯏ
ꯐꯥꯔꯁ ꯖꯨꯟ ꯍꯥꯏꯗꯤ ꯖꯨꯟꯒꯤ ꯇꯥꯡ ꯀꯨꯟꯃꯥꯊꯣꯏꯁꯦ ꯑꯗꯨꯝ ꯌꯣꯒ ꯗꯦ ꯄꯥꯂꯟ ꯇꯧꯋꯤꯗꯅꯀꯣ ꯍꯦꯛ ꯌꯣ ꯌꯣꯒꯁꯦ ꯍꯦꯛ ꯄꯨꯔꯥ ꯀꯩꯅꯣꯅ ꯋꯥꯔꯜ ꯍꯦꯜ ꯑꯣꯔꯒꯅꯥꯏꯖꯦꯁꯟꯅ ꯔꯤꯀꯣꯛꯅꯥꯏꯁ ꯇꯧꯕꯗꯒꯤ ꯑꯗꯨꯝ ꯑꯗꯨꯒꯤ ꯅꯨꯃꯤꯠꯇꯊ ꯍꯥꯏꯇꯥꯔꯦ꯫ ꯑꯣ ꯑꯩꯗꯤ ꯍꯥꯏꯗꯤꯁꯨꯝ ꯌꯥꯎꯗ꯭ꯔꯤꯕ ꯀꯃꯥꯏ ꯇꯧꯒꯦ꯫ ꯑꯥ ꯑꯩꯗꯤ ꯌꯥꯎꯗ꯭ꯔꯤꯌꯦ ꯑꯗꯨ ꯚꯥꯞꯇꯨ ꯁꯨꯝ ꯑꯣꯏꯗꯕ ꯍꯥꯏꯇꯥꯔꯦ ꯑꯗꯨꯅ꯫
ꯎꯝ꯫ ꯍꯧꯖꯤꯕ
ꯍꯧꯖꯤꯛꯄꯨꯒ ꯀꯩꯗꯧꯕꯤꯔꯤꯒꯦ꯫ ꯍꯧꯖꯤꯛꯁꯦ ꯑꯩꯁꯦ ꯊꯣꯡꯉꯥꯟꯗ ꯁꯨꯝ ꯉꯥꯏꯍꯥꯛ ꯆꯠ ꯁꯥꯟꯅꯕꯅꯦ ꯑꯗꯨ ꯒꯥꯔꯤꯌꯣ ꯍꯨꯏꯌꯣ ꯑꯉꯥꯡ ꯑꯃꯨꯛ ꯑꯩ ꯀꯣꯛ ꯌꯥꯝ ꯉꯥꯎꯗꯤ ꯉꯥꯎꯔꯕꯅꯦ ꯇꯧꯔꯤꯁꯦ ꯍꯨꯏ ꯑꯩꯈꯣꯏ ꯁ꯭ꯋꯥꯏꯒꯤ ꯍꯨꯏ ꯃꯈꯩꯁꯦ ꯌꯥꯝ ꯁꯥꯊꯤ ꯍꯥꯏꯕ ꯑꯗꯨꯝꯅꯦ ꯍꯥꯏꯗꯤ ꯅꯨꯡꯇꯤꯒꯤ ꯎꯅꯔꯁꯨꯅꯦ ꯑꯗꯨꯝ ꯈꯣꯡꯅꯗꯧꯗꯧ ꯂꯩꯕꯗ꯫ ꯑꯗꯨ ꯇꯧꯋꯦꯕ ꯒꯥꯔꯤ ꯃꯈꯣꯟ ꯇꯥ ꯌꯥꯗꯕꯤꯗꯣ ꯇꯧꯋꯦꯕ ꯉꯥꯎꯕꯩ ꯇꯥꯏꯞꯇ ꯍꯨꯏꯅꯦ ꯇꯧꯔꯤꯁꯤꯡꯁꯦ꯫
ꯑꯩꯈꯣꯏꯁꯨ ꯇꯧꯔꯤꯅꯦ ꯑꯩꯈꯣꯏꯗꯤ ꯄꯨꯔꯥ ꯃꯤꯒꯤ ꯂꯩꯀꯥꯏ ꯑꯣꯏꯗ꯭ꯔꯦ ꯍꯨꯏꯒꯤ ꯂꯩꯀꯥꯏ ꯑꯣꯏꯔꯦ ꯌꯨꯝꯊꯣꯡ ꯈꯨꯗꯤꯡꯒꯤ ꯍꯨꯏ ꯑꯃ ꯅꯠꯇ꯭ꯔꯥ ꯑꯅꯤꯗꯨ ꯂꯣꯏꯔꯕꯅꯤꯅꯀꯣ ꯑꯩꯈꯣꯏ ꯍꯦꯛ ꯊꯪꯅꯕꯁꯤꯗ ꯍꯨꯏ ꯑꯍꯨꯝ ꯂꯣꯏꯔꯦ꯫ ꯑꯗꯨꯒ ꯂꯣꯏꯔꯦ ꯃꯤꯗꯒꯤ ꯍꯦꯟꯅ ꯌꯥꯝꯃꯤ ꯃꯣꯏ ꯏꯃꯨꯡꯁꯦ ꯑꯗꯨꯅ ꯍꯨꯏꯒꯤ ꯂꯩ ꯑꯣꯜꯂꯦ ꯑꯗꯨꯝ ꯅꯨꯃꯤꯗꯥꯡꯒ ꯆꯠꯄꯁꯤ ꯀꯣ ꯀꯤꯌꯦꯕ ꯍꯨꯏ ꯃꯌꯥꯝ ꯄꯨꯜꯂ ꯂꯩꯔꯝꯅꯤꯅ ꯀꯣꯛꯆꯤꯛꯂꯛꯀꯗ꯭ꯔ ꯄꯨꯡ ꯈꯣꯡꯗꯁꯨ ꯈꯣꯡꯅꯤ ꯑꯗꯣ ꯅꯍꯥꯟꯋꯥꯏꯗꯤ ꯌꯥꯝ ꯍꯟꯗꯛꯄꯨ ꯈꯔ ꯐꯔꯦꯕꯀꯣ ꯑꯗꯨ ꯅꯍꯥꯟꯋꯥꯏꯗꯤ ꯌꯥꯝ ꯍꯟꯗꯛꯄꯨ ꯈꯔ ꯐꯔꯦꯕꯀꯣ ꯑꯗꯨ꯫ ꯌꯥꯍꯡꯈꯩꯗꯤ ꯑꯗꯨꯝ ꯍꯨꯏꯁꯦ ꯅꯨꯃꯤꯗꯥꯡ ꯊꯦꯡꯉꯀꯥꯟꯗ ꯑꯗꯨꯝ ꯀꯞꯄ ꯈꯣꯠꯄ ꯑꯍꯤꯡ ꯊꯦꯡꯉꯀꯥꯟꯗ ꯀꯞꯄꯁꯦ ꯌꯥꯝ ꯇꯧꯋꯦꯕ
ꯂꯥꯏ ꯂꯥꯛꯏꯒ ꯍꯥꯏꯅꯗ꯭ꯔꯒꯅꯦꯣꯏꯗꯤ ꯂꯥꯏꯏꯒ ꯍꯥꯏꯗ꯭ꯔ ꯍꯣꯏ ꯍꯣꯏ ꯃꯣꯏ ꯃꯇꯝꯗꯤ ꯂꯩ ꯑꯣꯖꯥꯅꯦ ꯍꯧꯖꯤꯛꯀꯥꯟꯗꯤ ꯑꯗꯨꯃꯥꯏꯅ ꯀꯞꯄ ꯈꯣꯠꯄꯗꯤ ꯀꯌꯥ ꯇꯥꯗꯦꯕꯀꯣ ꯑꯗꯨꯒ ꯊꯥꯏꯅꯗꯤ ꯅꯪ ꯍꯥꯏ ꯑꯗꯨꯃꯥꯏꯅ ꯇꯥꯗꯦ ꯇꯥꯏ ꯍꯣꯏ ꯐꯔꯦ ꯍꯨꯏꯁꯨ ꯌꯥꯝ ꯈꯣꯡꯉꯡꯉꯁꯤ ꯁꯤꯗꯤ ꯂꯣꯏꯁꯤꯟꯅꯕ ꯇꯧꯔꯁꯦ ꯑꯗꯨꯗꯤ
ꯍ ꯍꯣꯏ ꯍꯣꯏ ꯊꯝꯃꯣ ꯊꯝꯃꯣ